ꯍꯂꯣ
ꯇꯥꯕ꯭ꯔꫭ
ꯇꯥꯏꯌꯦ
ꯀꯩꯗꯕꯔꯤꯅ
ꯀꯩꯁꯨ ꯇꯧꯗꯤꯨꯝ ꯇꯨꯝꯔꯤꯌꯦ ꯅꯗꯦ
ꯑꯩꯁꯨ ꯇꯨꯝꯒꯦ ꯇꯧꯔꯦꯗ ꯀꯩ ꯌꯦꯟꯁꯥꯡ ꯆꯥꯔꯒꯦ
ꯑꯣ ꯁꯤ ꯏꯔꯣꯟꯕ ꯆꯥꯏ ꯅꯣꯏꯗꯤ
ꯉꯁꯤ ꯉꯥ ꯊꯣꯡꯕ ꯆꯥꯏ ꯑꯩꯈꯣꯏꯅ ꯀꯥꯏꯔꯣꯝꯕꯅꯣ
ꯀꯥꯏ ꯀꯥꯏ ꯀꯩꯔꯣꯝꯒ ꯆꯥꯒꯦ ꯍꯥꯏꯕ ꯅꯣꯛꯀꯅꯨ
ꯍꯣꯏ ꯍꯣꯏꯅꯗꯤ ꯅꯦꯠꯋꯥꯛ ꯅꯨꯡꯉꯥꯏꯇꯦꯅꯦ ꯑꯗꯨꯒꯤ
ꯑꯩꯒꯤ ꯈꯣꯟꯖꯦꯜꯗꯣ ꯆꯠꯄ꯭ꯔꯣ
ꯎꯝ
ꯅ ꯋꯥ ꯅꯨꯡꯉꯥꯏꯗ꯭ꯔꯗꯤ ꯀꯩꯅꯣ ꯇꯧꯕꯅꯦꯦ ꯀꯩꯒꯤ ꯅ ꯅꯧ ꯀꯣꯏ ꯌꯥꯗ ꯀꯩꯅ
ꯍꯜꯂꯣ
ꯇꯥꯏꯌꯦ ꯇꯥꯗ꯭ꯔꯣ
ꯇꯅ ꯐ꯭ꯔꯕ ꯍꯥ
ꯅꯆꯦꯈꯣꯏꯗꯤ ꯇꯨꯝꯅꯈ꯭ꯔꯕꯣ ꯍꯥꯏꯕ
ꯎꯝ ꯎꯝ ꯇꯨꯝꯈ꯭ꯔꯦꯗꯤ ꯎꯝꯅꯤꯄꯜ
ꯑꯣ ꯑꯩꯅ ꯕꯣꯜ ꯂꯩꯇ꯭ꯔꯕꯣ ꯉꯁꯤꯗꯤ
ꯉ ꯣꯜꯅꯤ ꯅꯪ ꯑꯃ ꯈ꯭ꯋꯥꯏ ꯑꯗꯨꯋꯥꯏꯗ ꯂꯩꯅꯦꯕꯣ
ꯑꯁ ꯊꯦꯡ ꯊꯦꯡꯅꯤꯅ ꯑꯗꯨꯗ ꯌꯦꯡꯣꯏꯗ ꯑꯩꯗꯤ ꯇꯣꯝꯗꯣꯏꯅꯦ ꯌꯦꯡꯕ ꯉꯝꯗꯣꯏꯦꯗ ꯌꯥꯝ ꯊꯦꯡꯉ ꯄꯤꯕꯅꯤꯅ
ꯄꯨꯡ ꯑꯃ ꯃꯈꯥꯏꯗꯗꯤꯅꯦ ꯄꯨꯡ ꯑꯐꯥꯎꯗ ꯑꯗꯨꯗ ꯌꯦꯡꯕ ꯌꯥꯕꯗꯨꯅꯦ ꯐꯣꯟꯗ ꯑꯣꯏꯅ ꯌꯦꯡꯗꯣꯏꯅꯤꯅꯦ ꯀꯥꯏꯅ ꯌꯦꯡꯗꯣꯏꯅꯣ
ꯠ ꯅꯣꯏꯗꯤ ꯌꯦꯡꯗꯣꯏꯔꯣ ꯍꯥꯏꯕ
ꯍꯥꯥ
ꯅꯣꯏꯗꯤ ꯌꯦꯡꯗꯣꯏꯔꯣ
ꯇꯗ꯭ꯔꯦ
ꯕꯣꯜꯗꯣ ꯌꯦꯡꯗꯣꯏꯔꯣ ꯍꯥꯏꯕ ꯅꯣꯏꯗꯤ
ꯎꯝꯕꯣ ꯌꯦꯡꯁꯤꯅꯦ ꯉꯥꯛ ꯃꯤꯅꯤꯠ ꯀꯨꯟꯊ꯭ꯔꯥꯃꯨꯛ ꯑ
ꯀꯥꯏ ꯍꯥꯏꯗꯅꯣ ꯅꯦ ꯋꯥꯥꯛ ꯅꯪꯒꯤꯗ ꯅꯨꯡꯉꯥꯏꯇꯕ ꯃꯥꯜꯂꯦ ꯇꯥꯏꯌꯦ ꯑꯩꯗꯤ
ꯑꯣ ꯑꯣ ꯕꯥꯛ ꯅꯨꯡꯉꯥꯏꯇꯕ
ꯅ ꯋꯥ ꯅꯨꯡꯉꯥꯏꯖꯗꯤ ꯑꯗꯨꯝ ꯇꯧꯕ ꯅꯨꯡꯉꯥꯏꯇꯕꯅꯦ ꯅꯦꯋꯥꯜ ꯅꯨꯡꯉꯥꯏꯕꯒꯤ ꯃꯐꯝꯗ ꯂꯩꯌꯅꯦ ꯑꯗꯨꯗꯤ
ꯑꯁ ꯈꯪꯉꯤꯗꯔꯣ ꯅ ꯁꯤꯋ ꯔꯗ ꯁ ꯅꯨꯡꯉꯥꯏꯇꯂ ꯊ
ꯉꯁꯤ ꯉꯁꯤ ꯉꯥꯛꯇꯔꯣ ꯅꯨꯡꯉꯥꯏꯇ꯭ꯔꯦꯁꯨ ꯑꯇꯣ
ꯗꯔ ꯑꯗꯨ
ꯎꯝ
ꯑꯗꯨꯒꯤ ꯍꯧꯖꯤꯛꯁꯨ ꯅꯣꯡ ꯆꯨꯔꯤꯌꯦ ꯑꯩꯈꯣꯏꯔꯣꯝꯗꯗꯤ
ꯑꯩꯈꯣꯏꯗꯁꯨ ꯈꯔ ꯈꯔꯗꯤ ꯇꯥꯏꯌꯦꯗ ꯍꯧꯖꯤꯛꯁꯦ
ꯎꯝ
ꯍ ꯍ ꯇꯔꯣ ꯂꯩꯌꯦ
ꯅꯦꯠꯋꯥꯛ ꯅꯨꯡꯉꯥꯏꯇꯕꯗꯣ ꯀꯩꯅ ꯋꯦꯗꯔ ꯃꯝꯅ ꯂꯩꯌꯦꯕꯨ ꯉꯁꯥꯏꯅꯗ
ꯑꯣ
ꯑ ꯀꯩꯒꯤ ꯅꯨꯡꯉꯥꯏꯇꯣꯏꯅꯣ ꯅꯣꯏꯗ ꯅꯣꯏꯗꯤ ꯀꯩꯅꯣꯗ ꯎꯝ ꯌꯨꯝꯁꯨ ꯌꯥꯝ ꯀꯩꯅꯣ ꯇꯧꯕꯅꯤꯅ ꯑꯩꯗꯤ ꯅꯨꯡꯉꯥꯏꯒꯗ꯭ꯔꯥ ꯈꯟꯕꯅꯦ ꯌ ꯀ
ꯑ ꯑꯩꯈꯣꯏꯔꯣꯝꯗ ꯖꯤꯑꯣ ꯑꯣꯏꯅ ꯄꯥꯏꯕꯅꯤ ꯑꯦꯌꯥꯔꯇꯦꯜꯕꯨꯗꯤ ꯅꯨꯡꯉꯥꯏꯌꯦꯕꯀꯣ
ꯎꯝ
ꯑꯗꯨꯗꯣ ꯑꯩꯒꯤ ꯖꯤ ꯑꯣꯏꯅ ꯄꯥꯏꯕꯒꯤ ꯃꯥꯅ ꯖꯤꯣꯏ ꯄꯥꯏꯕꯒꯤ
ꯎꯝ
ꯑ ꯏꯆꯦ ꯑꯩꯈꯣꯏꯗꯤ ꯇꯨꯝꯈ꯭ꯔꯕꯣ
ꯇꯨꯝꯗ꯭ꯔꯦ ꯗꯁ ꯐꯣꯟ ꯌꯦꯡꯅꯔꯦ ꯃꯥ ꯃꯆꯥ ꯃꯆꯥꯒꯤ ꯐꯣꯟꯗꯣ ꯌꯦꯡꯉꯒ ꯇꯨꯝꯗ꯭ꯔꯦ
ꯎꯝ ꯑꯗꯨꯅ ꯅꯨꯡꯉꯥꯏꯖꯩ ꯍꯧꯖꯤꯛꯕꯨꯗꯤ ꯉꯜꯂꯤꯗ
ꯎꯝ ꯑꯗꯨꯗ ꯑꯣꯏꯁꯨ ꯏꯅꯥꯎꯅꯨꯄꯥꯗꯤ ꯇꯨꯝꯈ꯭ꯔꯦ ꯃꯥꯗꯤ ꯍꯧꯒꯠꯂꯒ ꯑꯃꯨꯛ ꯕꯥꯎ ꯌꯦꯡꯒꯗꯧꯕ꯭ꯔꯥ ꯈꯪꯗꯦ
ꯑꯣ ꯍꯣꯏ ꯅꯨꯄꯥꯕꯨꯗꯤ ꯕꯣ ꯌꯦꯡꯒꯗꯕꯅꯦ ꯋꯥꯔꯜ ꯀꯞꯅꯤꯅ
ꯁꯤꯁ ꯋꯥ ꯀꯞ ꯑꯣꯏꯔꯁꯨꯕꯣ ꯌꯦꯡꯅꯤꯡꯗꯦ ꯑꯩꯗꯤ ꯍꯥꯏꯕꯗꯤ ꯏꯟꯇꯔꯦꯁ ꯌꯥꯝ ꯂꯥꯏꯕ ꯑꯣꯏꯗꯦꯕ
ꯉꯁꯤ ꯀꯩꯗꯧꯗ ꯂꯩꯕꯅꯤꯅꯦ ꯕ꯭ꯔꯥꯖꯤ ꯁꯤꯁꯨ ꯂꯩꯕꯅꯤꯅꯦ ꯅꯦꯃꯥꯔ ꯂꯩꯕꯅꯤꯅꯦ ꯅꯨꯄꯤꯁꯤꯡ ꯉꯥꯎꯅꯕꯅꯤꯅꯦ ꯂꯦꯕꯔꯗ ꯑꯗꯨ
ꯁꯁ ꯅꯃ ꯑꯣꯏꯔꯁꯨ ꯃꯁꯥꯗꯤ ꯑꯩꯒꯤ ꯐꯖꯅ ꯈꯪꯗꯦ
ꯑꯥ ꯏꯁ
ꯑꯩꯗꯤ ꯌꯦꯡꯗꯅ ꯈꯪꯗꯅꯕ ꯅꯅꯦ ꯀꯔꯤ ꯁꯞꯄꯣꯔꯠ ꯇꯧꯗꯣꯏꯕ ꯑꯗꯨꯗꯤ
ꯑꯩ ꯉꯁꯤ ꯚꯔꯖꯨꯋꯦꯜ ꯑꯣꯏꯅ ꯁꯄꯣꯔꯠ ꯇꯧꯗꯣꯏꯅꯦ ꯑꯃꯗꯗꯤ ꯄꯈ꯭ꯔꯅꯤ ꯕꯔꯖꯤꯒꯤ
ꯎ
ꯅꯣꯔꯋꯦꯗ ꯂꯩꯍꯧꯈ꯭ꯔꯗꯤ ꯉ ꯑꯁꯤ
ꯀꯩꯅ ꯑꯣꯗ ꯍꯩꯌꯦ ꯆꯦꯠꯇ ꯄꯣꯠꯇꯣꯒ ꯑꯃꯨꯛ ꯂꯩ ꯍꯥꯏꯕꯗꯣ
ꯑ ꯍꯌꯦꯡ ꯅꯨꯡꯗꯥꯡ ꯄꯨꯡ ꯕꯣꯔꯣ ꯃꯈꯥꯏꯗ ꯂꯩꯕ
ꯑꯗꯨ
ꯄꯣꯔꯇꯨꯒꯜꯒ ꯏꯁꯄꯦꯟ ꯂꯩꯕꯅꯦ ꯑꯗꯨ ꯃꯩ ꯇꯥꯅꯤ ꯑꯗꯨꯒ ꯃꯗꯤ
ꯑꯣ
ꯑꯗꯨꯗꯤ ꯌꯦꯉꯗꯅ
ꯌꯦꯡꯕꯤ ꯌꯦꯅꯦꯕ ꯊꯡꯗꯤ ꯌꯦꯡꯕ ꯌꯥꯎꯗ
ꯇꯦ ꯉꯁꯤꯕꯨꯗꯤ ꯄꯨꯡ ꯑꯃ ꯃꯈ ꯍꯥꯏꯥꯏꯅꯤ ꯑꯗꯨ ꯍꯌꯦꯡꯗꯤ ꯍꯌꯦꯡꯗꯨꯗꯤ ꯄꯨꯡ ꯕꯥꯣꯔꯣꯅꯦ ꯄꯨꯡ ꯕꯥꯣꯔꯣꯗꯗꯤ ꯌꯦꯡꯕ ꯌꯥꯏꯗꯅ ꯇꯨꯝꯁꯨ ꯇꯨꯝꯃ ꯃꯣꯏꯗ ꯄꯨꯡ ꯕꯣꯔꯣꯗꯗꯤ
ꯑꯁ ꯑꯋꯥꯠꯄꯗꯣ ꯉꯝꯗꯦꯕ ꯊꯤ ꯃꯇꯨꯡꯗꯗꯤ
ꯎꯝ ꯍꯌꯤꯡ ꯀꯥꯏ ꯆꯠꯅꯤꯡꯉꯥꯏ ꯂꯩꯕ꯭ꯔꯣꯗꯣ
ꯑ ꯌꯦꯪꯦ ꯑꯛꯇꯛꯇ ꯊꯋꯥꯁ ꯇꯅꯦ
ꯑꯣ
ꯑꯌꯨꯛ ꯑꯌꯨꯛꯇ ꯑꯗꯨꯝ ꯆꯠꯄꯅꯤ ꯌꯥꯗꯦꯗ ꯉꯇ ꯋꯥꯠꯄꯅꯤꯅ
ꯑꯗꯨꯕꯨꯗꯤ ꯐꯔ ꯇꯥꯅꯤꯅꯦ
ꯃꯟꯗꯦꯒꯤ ꯅꯨꯡꯗꯥꯡꯒꯤ ꯑꯗꯨꯝ ꯆꯥꯟꯁ ꯂꯩ ꯇ꯭ꯌꯨꯁꯗꯦꯗꯤ ꯑꯩ ꯆꯠꯂꯣꯏꯕ
ꯑꯗꯨ ꯌꯦꯡꯃꯤꯟꯅꯔꯁꯤꯅꯦ ꯐꯣꯟꯝꯗ ꯑꯩꯛꯈꯤꯅꯦ
ꯅꯪꯁꯨ ꯐꯣꯟꯗ ꯌꯦꯡꯕ꯭ꯔꯣ
ꯃꯔꯝ ꯐꯣꯟꯗ ꯅꯦꯋꯥꯛ ꯅꯨꯡꯉꯥꯏꯕ ꯀꯥꯟꯗ ꯐꯣꯟꯗ ꯑꯣꯏꯅ ꯌꯦꯡꯉꯤ ꯅꯦꯋ ꯐ ꯑꯣꯏꯔꯗ꯭ꯔꯗꯤ ꯑꯩꯈꯣꯏ ꯃꯅꯥꯛꯇ ꯇꯤꯚꯤ ꯅꯕꯨ ꯀꯣ ꯆꯂꯒ ꯃꯤ ꯆꯂꯒ
ꯇꯤꯚꯤꯗ ꯌꯦꯡꯉ ꯅꯨꯡꯉꯥꯏꯔꯝꯒꯅꯤꯗ ꯄꯤꯕꯤꯔꯒꯦ ꯅꯨꯡꯉꯥꯏꯒꯗꯧ ꯃꯥꯜꯂꯦ
ꯇꯤꯚꯗꯅ ꯅꯨꯡꯉꯥꯏꯕꯅꯦ ꯇꯤꯚꯗ ꯌꯦꯡꯕꯗꯣ ꯍꯥꯏꯗꯤ ꯃꯤ ꯃꯌꯥꯝ ꯐꯝꯅꯔꯒ ꯐꯝꯃꯤꯟꯅꯔꯒ ꯌꯦꯡꯕꯒꯤꯀꯣ
ꯑꯥ
ꯑꯗꯨꯗ ꯅꯨꯡꯉꯥꯏꯕꯅꯦꯕ ꯐꯣꯟꯗꯗꯤ ꯃꯊ ꯏꯇꯣꯝꯅꯅ ꯌꯦꯡꯕꯒꯤꯛ ꯌꯥꯎꯗ꯭ꯔꯕꯅꯦ ꯃꯔꯛ ꯃꯔꯛꯇꯗꯤ
ꯍꯣꯏ ꯍꯥꯏꯩꯅꯒꯗꯤ ꯌꯦꯡꯃꯤꯟꯅꯁꯤ ꯀꯩꯅꯣ
ꯍꯥꯥ
ꯐꯅꯦꯜꯗꯗꯤ ꯑꯩꯈꯣꯏ ꯄꯨꯟꯅ ꯌꯦꯡꯁꯤ ꯍꯥꯏꯕ
ꯑ ꯌꯥꯇꯗꯤ
ꯄꯨꯂꯞ ꯌꯦꯡꯃꯤꯟꯅꯁꯦ
ꯀꯌꯥꯗꯅꯣ ꯈꯪꯅꯤꯡꯗ꯭ꯔꯦꯊꯣꯛ
ꯀꯩꯅꯣꯗꯤ ꯗꯦꯠ ꯀꯌꯥꯗꯅꯣ ꯍꯥꯏꯅꯕꯅꯤꯅꯦ ꯐꯩꯅꯥꯜꯗꯣ
ꯍꯟꯗꯛ ꯊꯥꯗꯅꯤ ꯑꯗꯨ ꯗꯦꯠ ꯁꯚꯦꯟꯇꯤꯟ ꯍꯥꯏꯕ꯭ꯔꯥ ꯅꯥꯏꯟꯇꯤꯟ ꯍꯥꯏꯕ꯭ꯔꯥ ꯑꯗꯨꯃꯥꯏꯅ ꯇꯅꯦꯟꯗꯦ ꯁꯟꯗꯦ ꯇꯥꯕꯅꯦ ꯐꯅꯦꯗꯣ
ꯑꯣ
ꯑꯗꯨꯥꯏ
ꯁꯠꯇ ꯗꯦꯒꯨꯝꯕ ꯇꯥꯔꯗ ꯆꯔ
ꯎꯝ
ꯃꯗꯦ ꯊꯦꯡꯅ ꯄꯤꯒꯦ ꯇꯧꯕ ꯃꯥꯜꯂꯦ ꯐꯩꯅꯥꯜ ꯆ ꯁꯃꯒ ꯇꯧꯕꯁꯦ
ꯍꯣꯏ ꯐꯅꯁꯨ ꯊꯦꯡꯉꯅꯤꯅ ꯄꯨꯡ ꯕꯥꯔꯣ ꯍꯥꯏꯗ ꯑꯣ ꯕꯔꯣ ꯃꯈꯥꯏ ꯍꯥꯏꯕ꯭ꯔ ꯃꯔꯤ ꯃꯍꯥꯏ ꯍꯥꯏꯕ꯭ꯔꯥ ꯈꯪꯗꯦꯅꯤ ꯇꯨꯋꯦꯜꯞ ꯊꯥꯔꯇꯤ ꯅꯠꯇ꯭ꯔꯦ ꯐꯅꯗꯣ ꯐꯣꯔ ꯊꯥꯔꯇꯤ ꯅꯠꯇꯦ ꯐꯣꯔ ꯊꯥꯔꯇꯤ ꯇꯌꯁꯨ ꯅꯠꯇꯦ
ꯀꯌꯗ ꯍꯥꯏꯕꯔꯥ
ꯌꯦ ꯐꯅꯦ
ꯑ ꯍꯧꯖꯤꯛꯁꯦ ꯃꯤ ꯑ ꯑꯁꯦꯡꯕ ꯈꯪꯗꯕ ꯑꯃ ꯑꯩꯗꯤ ꯔꯣꯅꯥꯎꯗꯣꯅꯦ ꯀꯥꯏꯩꯅꯣ ꯑꯗꯣ ꯑꯣꯔꯖ ꯔꯣꯅꯥꯜꯗꯣ ꯁꯦ ꯌꯥꯗꯔ꯭ꯦꯗꯥ
ꯅꯪꯗꯤ
ꯑꯩꯗꯤ ꯃꯦꯁꯤꯅꯤꯗ ꯔꯣꯅꯥꯂꯗꯣ ꯅꯠꯇꯔ꯭ꯦ ꯔꯣꯅꯥꯂꯗꯣꯗꯤ ꯁꯨꯛꯄꯥꯝ ꯄꯥꯝꯗ꯭ꯔꯤꯗ
ꯁꯤꯁ ꯀꯩꯒꯤ
ꯀꯩꯅꯣꯝꯅꯤ
ꯎꯝ
ꯃꯥꯗꯤ ꯁꯥꯟꯅꯕꯁꯨ ꯉꯝꯗ꯭ꯔꯕꯅꯤ ꯍꯟꯗꯛꯀꯥꯟ ꯃꯥꯗꯤ ꯍꯥꯏ ꯃꯤꯁꯤ ꯐꯖꯗ꯭ꯔꯣ ꯃꯥ ꯄ꯭ꯂꯗꯣ ꯑꯍ